ꯇꯥꯔꯕꯣ ꯑꯣ ꯇꯥꯔꯦ ꯇꯥꯔꯦ
ꯀꯩꯗꯧꯔꯝꯃꯤꯅꯣ
ꯀꯩꯗꯧꯌꯦꯕꯥ
ꯀꯩꯗꯧꯔꯝꯃꯤꯅꯣꯕ
ꯀꯩꯁꯨ ꯇꯧꯗꯦ ꯆꯥ ꯊꯥꯛꯄ ꯂꯣꯏꯕꯗ ꯉꯥꯏꯔꯤ ꯀꯣꯏꯆꯦꯟ ꯆꯦꯟ ꯁꯥꯟꯅ ꯂꯩꯔꯤ
ꯑꯣ ꯃꯊꯥꯏ ꯂꯩ
ꯍꯥꯏ ꯂꯩ ꯆꯥꯔ ꯑꯗꯣ ꯇꯞꯅꯔ ꯅꯣꯢ ꯇꯧꯗꯣꯢꯁꯦ ꯑꯣ ꯉꯁꯥꯏ ꯆꯥꯔꯗꯨ ꯊꯥꯗ꯭ꯔꯤ ꯂꯩꯕꯥꯛꯀ ꯂꯩꯇꯦꯗ ꯍꯌꯦꯡ ꯆꯤꯡ ꯆꯠꯂ ꯂꯩꯕꯥꯛ ꯈꯔ ꯄꯣꯔꯛꯇꯧꯔ ꯈꯪꯗꯦ
ꯀꯩꯒꯤꯅꯣ ꯅꯣꯏ ꯍꯥꯟꯅ ꯑꯗꯨꯝ ꯂꯩꯕꯥꯛ ꯂꯩ ꯅꯥꯀꯟꯒꯤ ꯊꯥꯕꯗꯨ ꯊꯥꯖꯤꯜꯂꯨ ꯀꯩꯅꯣ ꯅꯪ ꯒꯝꯂꯥꯒꯨꯝꯕꯗ ꯊꯥꯒꯦ ꯍꯥꯏꯕꯩꯔꯣ
ꯎꯞ ꯊꯥꯒꯦ ꯍꯥꯢꯕꯩꯔꯣ ꯎꯝ ꯒꯝꯂꯥꯗꯒꯤꯗꯤ ꯍꯥꯟꯅ ꯍꯧꯖꯤꯔꯅ ꯈꯟꯕ
ꯍꯥꯏꯕꯗꯤ ꯑ ꯂꯩꯗꯤ ꯂꯩꯑꯦꯕꯀꯣ ꯑꯗꯨ ꯈꯤꯇꯪ ꯋꯥꯠꯀꯗꯕ ꯂꯩꯕꯥꯛꯇꯣ ꯑꯗꯨꯒꯤ ꯑꯩꯅ ꯑꯗꯒꯤ ꯂꯩꯕꯥꯛ ꯑꯐꯕ ꯉꯥꯛꯇ ꯑꯣꯏꯅꯁꯨ ꯂꯩꯕ ꯍꯥꯏꯇꯥꯔꯦ ꯑꯗꯨꯒꯤ ꯑ ꯈꯤꯇꯪ ꯃꯤꯛꯁ ꯇꯧꯅꯤꯡꯕ ꯑꯗꯨꯒꯤꯅꯤꯗ ꯑ ꯍꯌꯦꯡ ꯆꯠꯄꯗꯨꯗ ꯂꯩꯉꯣꯏꯒꯤ ꯇꯥꯏꯞꯇ ꯇꯧꯕꯗꯣ ꯂꯩꯉꯣꯏ ꯑꯣꯢ ꯇꯥꯏꯞꯇ ꯇꯧꯕꯗꯣ ꯈꯔ ꯂꯧꯔꯛꯁꯤꯔꯥ ꯈꯪꯗꯦ ꯑꯗꯨꯃꯥꯏꯅ ꯈꯜ ꯂꯧꯔꯛꯁꯤꯔꯕꯨ ꯈꯜꯂꯤꯕꯅꯦ ꯑꯩꯁꯦ ꯍꯥꯏꯕꯗꯤ ꯍꯧꯖꯤꯛꯇꯤ ꯅꯨꯡꯁꯥꯖꯨ ꯌꯥꯝ ꯁꯥꯕꯅꯤꯅꯅꯦ ꯑ ꯍꯧꯖꯤꯛ ꯊꯥꯖꯤꯟꯕꯁꯨ ꯌꯥꯔꯣꯏꯗꯕ ꯅꯨꯡꯗꯥꯡ ꯋꯥꯏꯔꯝꯒꯨꯝꯕ ꯊꯥ ꯑꯩꯅ ꯑꯃꯨꯛ ꯁꯨꯝ ꯍꯥꯏꯗꯤ ꯑꯃꯨꯛ ꯎꯝ ꯒꯝꯂ ꯒꯝꯂꯥ ꯑꯌꯦ ꯄ꯭ꯂꯥꯁꯇꯤꯛꯇꯒꯤ ꯍꯧꯁꯤꯔꯥꯅ ꯈꯜꯂꯤꯅꯦꯕ ꯁꯨꯝ ꯈꯪ ꯈꯪꯗꯦ ꯑꯗꯨ ꯌꯦꯡꯉꯒꯦ ꯃꯋꯣꯡ ꯄ꯭ꯂꯥꯁꯇꯤꯛꯇꯩ ꯍꯧꯗꯧ ꯑꯣꯏꯔꯒꯗꯤ ꯍꯌꯦꯡ ꯆꯠꯄꯗꯨꯗ ꯈꯤꯇꯪ ꯂꯩꯉꯣꯏꯒꯤ ꯇꯥꯏꯞꯇ ꯇꯧꯕꯗꯣ ꯈꯔ ꯄꯨꯔꯛ ꯄꯨꯔꯧ ꯂꯥꯛꯑꯒꯦ ꯑꯗꯨꯃꯥꯢꯅ ꯑꯗꯨꯒ ꯍꯣꯔꯦꯟ ꯑꯗꯨꯝ ꯅꯨꯡꯗꯥꯡ ꯋꯥꯏꯔꯝ ꯊꯥꯖꯤꯟꯈꯤꯕ ꯌꯥꯗꯧꯑꯣꯢꯔꯒꯅ ꯀꯪꯉꯥꯒ ꯑꯃꯨꯛ ꯃꯥꯡ ꯑ ꯁꯤꯒꯗꯔꯅ ꯄꯥꯈꯠꯄꯩꯅꯤꯗ ꯑꯩꯅ ꯁꯨꯝ
ꯑꯣ ꯁꯤꯔꯣꯏꯗ ꯑꯗꯨꯗꯤ ꯃꯁꯥ ꯌꯥꯝ ꯀꯟꯕꯅꯦ ꯍꯥꯏꯕꯗꯤꯀꯣ ꯃꯥꯒꯤ ꯃꯔꯨꯗꯣ ꯗꯨꯝ ꯌꯨꯡꯕꯨ ꯌꯨꯡꯁꯤꯟꯈ꯭ꯔꯗꯤ ꯍꯟꯗꯛ ꯈꯨꯨꯏꯒꯤ ꯇꯥꯔꯁꯨꯀꯣ ꯃꯊꯪꯒꯤ ꯃꯇꯝ ꯌꯧꯔꯛꯄ ꯀꯥꯟꯗ ꯑꯗꯨꯝ ꯅꯞꯆꯤꯟꯈ꯭ꯔꯗꯤ ꯑꯗꯨꯝ ꯍꯧꯔꯛꯄꯅꯦꯗ ꯍꯧꯕꯗꯤ ꯌꯥꯝ ꯇꯟꯗꯕ ꯂꯩ ꯑꯣꯏꯕꯅꯤꯗ
ꯎꯝ ꯍꯣꯏ ꯑꯗꯨꯕꯨꯗꯤꯅꯦ ꯎꯝ ꯍꯥꯏꯕꯗꯤ ꯌꯥꯝ ꯀꯟꯅ ꯁꯦꯟꯅꯕ ꯈꯣꯠꯄꯗꯤ ꯗꯔꯀꯥꯔ ꯇꯥꯗꯕꯗꯤ ꯃꯥꯜꯂꯦ ꯍꯣꯏ ꯌꯦꯡꯉꯥꯒꯦ ꯑꯗꯨ ꯑꯣꯏꯔꯒꯅ ꯍꯧꯖꯤꯛꯇꯤ ꯅꯨꯡꯁꯥ ꯌꯥꯝ ꯁꯥꯔꯅꯤ ꯍꯣꯔꯦꯟ ꯅꯨꯡꯗꯥꯡ ꯋꯥꯏꯔꯝꯒꯨꯝꯕ ꯊꯥꯖꯤꯜꯂꯒꯅꯦ ꯑꯗꯨꯃꯥꯏꯅ ꯌꯦꯡꯉꯁꯨ ꯌꯦꯡꯉꯒꯦ ꯑꯗꯨ ꯑꯣꯢꯔꯒꯅ ꯑꯩ ꯅꯍꯥꯟ ꯑꯃꯨꯛ ꯃꯆꯥ ꯃꯆꯥ ꯑꯩꯈꯣꯏꯅ ꯌꯥꯝ ꯄꯤꯛꯅ ꯄꯨꯔꯛꯈꯤꯕꯗꯨꯗꯤꯅꯦ ꯑꯗꯨꯗꯤ ꯄꯥꯈꯠꯇꯅ ꯒꯝꯂꯥꯗ ꯊꯥꯗꯣꯛꯈ꯭ꯔꯦꯕ ꯑꯗꯨꯏꯗꯨꯕꯨꯗꯤ ꯑꯗꯨꯒ ꯌꯦꯡꯉꯥꯒꯦ ꯍꯣꯏ ꯅꯪ ꯉꯔꯥꯡ ꯅꯪꯅ ꯄꯤꯔꯛꯏꯁꯤꯕꯨꯗꯤ ꯈꯤꯇꯪꯕꯨꯗꯤ ꯆꯥꯎꯗꯤ ꯆꯥꯎꯔꯦ ꯑꯗꯨꯝ ꯌꯥꯗꯤ ꯌꯥꯗꯧꯗꯤ ꯃꯥꯥꯟꯗꯤ ꯃꯥꯜꯂꯦ ꯌꯦꯡꯉꯒꯦ ꯑꯗꯨ ꯅꯪ ꯀꯩꯗꯧꯔꯤꯅꯣ ꯍꯧꯖꯤꯛꯄꯣ ꯑꯌꯨꯛꯁꯤ ꯊꯕꯛ ꯆꯤꯟꯗꯕ꯭ꯔꯣ ꯉꯥꯁꯤꯗꯤ
ꯆꯤꯡ ꯆꯤꯜꯂꯦꯗ ꯆꯥꯛ ꯆꯥꯛ ꯊꯣꯡꯉꯝꯃꯦ ꯑꯗꯨꯒ ꯏꯟꯖꯥꯡ ꯊꯣꯡꯒꯦ ꯇꯧꯔꯒ ꯊꯞ
ꯇꯧꯔꯒ ꯇꯞꯅ ꯊꯣꯡꯉꯥꯒꯦ ꯏꯁꯤꯡꯁꯨ ꯂꯥꯛꯄꯅꯤꯅ ꯑꯗꯨꯝ
ꯏꯁꯤꯡ ꯍꯥꯏ ꯍꯥꯏ ꯆꯠꯂꯤꯕ
ꯑꯣ ꯑꯗꯨꯏ ꯏꯁꯤꯡꯗꯣ ꯀꯩꯅꯣꯗ ꯇꯨꯂꯨ ꯇꯧꯔꯒ ꯌꯥꯔꯤꯔꯣ ꯅꯠꯇ꯭ꯔꯒ ꯀꯃꯥꯏꯅ ꯌꯥꯔꯤꯅꯣ ꯍꯣꯜꯂꯤꯔꯣ ꯀꯃꯥꯏꯅ ꯇꯧꯢꯅꯣ
ꯉꯥꯛꯇꯪ ꯂꯩꯔꯗꯤ ꯍꯣꯟꯒꯅꯤ ꯑ ꯍꯧꯖꯤꯛꯇꯤ ꯇꯣꯇꯤꯅ ꯇꯧꯔ ꯆꯤꯡꯕꯅꯦ ꯇꯣꯂꯨ ꯇꯧꯔ ꯆꯤꯡꯕꯅꯦꯕꯀꯣ ꯑꯩꯈꯣꯏ ꯃꯃꯥꯡꯒꯤꯀꯥ ꯍꯣꯏ ꯌꯥꯈ꯭ꯔꯦ ꯑꯗꯩ ꯑꯩꯈꯣꯏ ꯃꯥꯝꯆꯥꯥ ꯍꯣꯢ ꯌꯥꯈ꯭ꯔꯦ ꯑꯩꯈꯣꯏ ꯏꯃꯨꯡꯒꯤ ꯁꯤꯟꯇꯦꯛꯁ ꯊꯥꯖꯤꯜꯂꯤꯕꯀꯣ ꯁꯤꯟꯇꯦꯛꯁ ꯀꯥꯕ ꯉꯝꯃꯤꯈꯩ ꯌꯥꯔꯅꯤ ꯀꯥꯕ ꯉꯝꯗ꯭ꯔꯀꯥꯟꯗ
ꯀꯥꯟꯗ
ꯍꯥ ꯑꯗꯨꯝ ꯌꯥ ꯍꯣꯜꯂꯒ ꯌꯥꯗꯣꯏꯅꯦꯕꯀꯣ ꯌꯥꯔꯒ ꯍꯣꯟꯗꯣꯏꯅꯦꯕ
ꯑꯗꯨꯗꯤ ꯀꯌꯥꯝ ꯀꯨꯏꯅ ꯌꯥꯒꯤꯗꯣꯢꯅꯣ ꯈꯪ ꯈꯪꯕ ꯉꯝꯗꯕꯅꯤꯅꯦ ꯅꯠꯇ꯭ꯔꯥ ꯑꯗꯨꯝ ꯀꯨꯏꯅ ꯇꯥꯕꯅꯤꯗ ꯑꯩꯈꯣꯏꯁꯦ ꯍꯥꯏꯕꯗꯤ ꯄꯨꯡꯈꯥꯏꯃꯨꯛꯛꯇꯤ ꯇꯥꯒꯦꯅ ꯁꯤ ꯃꯇꯨꯡꯗ ꯑꯗꯨꯝ
ꯑꯣ ꯑꯗꯨ ꯑꯣꯏꯔꯕꯨꯗꯤ ꯐꯔꯦ ꯍꯥꯏꯗꯤ ꯉꯥꯏꯍꯥꯛ ꯀꯣꯝꯃꯦꯗꯅꯀꯣ ꯍꯥꯏꯗꯤ ꯍꯣꯠꯅꯕ ꯍꯥꯏꯗꯨꯗꯤ ꯁꯦꯟꯅꯗꯕ ꯑꯃꯨꯛ ꯌꯥꯗꯦꯗꯅꯀꯣ ꯊꯜꯂꯕ꯭ꯔꯥ ꯊꯟꯗ꯭ꯔꯤꯕ꯭ꯔꯥ ꯑꯃꯨꯛ ꯌꯦꯡꯗ ꯌꯥꯔꯣꯏ ꯑꯗꯨꯏ ꯃꯊꯛꯇ ꯃꯐꯝꯗꯨꯗꯒꯤ ꯃꯐꯝ ꯑꯃꯗ ꯑꯃꯨꯛ ꯍꯩꯖꯤꯟꯒꯅꯤ ꯊꯕꯛꯇꯨ ꯌꯥꯝꯃꯤꯗꯅ ꯍꯧꯖꯤꯛꯀꯤ ꯑꯗꯨꯃꯥꯏꯅ ꯀꯣꯛ ꯊꯥꯖꯤꯟꯒꯅꯤ ꯗꯨ ꯑꯣꯏꯔꯒꯗꯤ ꯁꯣꯝꯗ ꯑꯩꯅ ꯊꯕꯛ ꯑꯃ ꯇꯧꯒꯦ ꯍꯥꯏꯔꯁꯨ ꯃꯥ ꯑꯗꯨꯝ ꯊꯥꯖꯤꯜꯍꯧꯔꯗꯤ ꯐꯩꯗꯅꯀꯣ
ꯍꯣꯏ ꯀꯩꯀꯩ ꯆꯥꯔꯒꯦ ꯅꯪꯒꯤ ꯑꯌꯨꯛꯇꯤꯛ ꯌꯨꯝꯗ ꯑꯗꯨ ꯂꯩꯔꯕ꯭ꯔꯥ ꯑꯗꯩ ꯆꯠꯂꯨꯕ꯭ꯔꯥ
ꯑꯌꯨꯛꯁꯦ ꯑꯌꯨꯛꯁꯦ ꯉꯁꯤꯁꯦ ꯋꯥꯋꯥꯛꯀꯤꯡꯁꯦ ꯆꯠꯂꯦ ꯆꯤꯡꯁꯦ ꯀꯥꯁꯦꯅ ꯍꯥꯏꯅꯔꯝꯕꯅꯦ ꯑꯗꯨꯗꯅꯦ ꯑꯩꯒ ꯆꯠꯃꯤꯟꯅꯕ ꯏꯃꯥꯟꯅꯕꯗꯣ ꯃꯥꯗꯣ ꯃꯁꯥꯗꯣ ꯈꯔ ꯇꯟꯗꯦ ꯃꯥꯟꯗꯦ ꯇꯧꯏꯌꯦ ꯉꯁꯤꯗꯣ ꯑꯗꯨꯒꯤ ꯇꯨꯝꯆꯠ ꯐꯥꯏ ꯍꯥꯏꯕ꯭ꯔꯥ ꯐꯥꯗꯦ ꯍꯥꯏꯕ꯭ꯔꯥ ꯈꯪꯗꯦ ꯑꯗꯨꯒꯤ ꯆꯤꯡ ꯀꯥꯁꯦꯅ ꯍꯥꯏꯔꯝꯕꯗꯣ ꯑꯃꯨꯛ ꯍꯥꯏꯗꯤ ꯈꯤꯇꯪ ꯋꯥꯡꯕꯅꯦꯕ ꯑꯩꯈꯣꯏꯅꯀꯥꯁꯦ ꯍꯥꯏꯅꯔꯝꯕꯗꯣ ꯑꯗꯨꯗꯒꯤ ꯑꯃꯨꯛ ꯑꯗꯨꯗꯤ ꯀꯥꯕ ꯉꯝꯃꯔꯣꯏꯅ ꯍꯥꯏꯔ ꯍꯣ ꯐꯔꯦ ꯑꯗꯨꯗꯤ ꯈꯤꯇꯪ ꯅꯦꯝꯕ ꯑꯃꯨꯛ ꯀꯥꯔꯁꯦꯅ ꯍꯥꯏꯔꯦ ꯑꯗꯨꯁꯨ ꯆꯤꯡꯈꯣꯡ ꯌꯧꯔꯛꯑꯀꯥꯟꯁꯤꯗ ꯇꯜꯂꯤꯒ ꯇꯟꯗꯦꯒ ꯇꯧꯗꯅ ꯑꯗꯨꯝ ꯋꯥꯏꯒ ꯋꯥꯗꯦꯒ ꯇꯧꯕꯗꯒꯤ ꯃꯈꯥꯗ ꯑꯣꯏꯅ ꯑꯗꯨꯝ ꯄ꯭ꯂꯦꯟꯗ ꯑꯣꯏꯅ ꯆꯠꯂꯦ ꯉꯁꯤꯗꯤ ꯉꯥꯏꯍꯥꯛ ꯑꯗꯣ
ꯆꯤꯡ ꯀꯥꯕꯅꯗꯤ ꯈꯤꯇꯪꯗꯤ ꯅꯨꯡꯉꯥꯏꯌꯦ ꯑꯌꯨꯛꯁꯤꯗꯤꯀꯣ ꯍꯥꯏꯗꯤ ꯈꯪꯗꯦ ꯁꯨꯝ ꯅꯨꯡꯁꯤꯠ ꯅꯨꯡꯁꯥꯗ ꯑꯣꯏꯔꯣ ꯑꯃꯗꯕꯨ ꯑꯣꯏꯔꯣ ꯆꯤꯡ ꯀꯥꯕꯗꯗꯤ ꯈꯤꯇꯪ ꯍꯦꯟꯅ ꯅꯨꯡꯉꯥꯏꯕꯗꯤ ꯃꯥꯜꯂꯦ ꯑꯃꯨꯛ ꯂꯣꯝꯗ ꯆꯠꯄꯗꯨꯅ ꯑꯃꯨꯛ ꯅꯨꯡꯗꯥꯡ ꯋꯥꯏꯔꯝꯒꯨꯝꯕꯅ ꯅꯨꯡꯉꯥꯏꯇꯧ ꯃꯥꯜꯂꯦꯕꯀꯣ ꯑꯗꯨ ꯌꯦꯡꯉꯒꯦ ꯃꯥ ꯃꯊꯪ ꯇꯟꯗ꯭ꯔꯒꯅ ꯑꯗꯨꯝ ꯆꯤꯡ ꯀꯥꯔꯅꯤ ꯇꯜꯂꯒꯅ ꯑꯗꯨꯃꯥꯏꯅ ꯋꯥꯀꯤꯡ ꯆꯠꯄ꯭ꯔꯥ ꯌꯦꯡꯂꯒꯦ ꯑꯗꯨ ꯅꯪꯗꯤ ꯀꯃꯥꯏ ꯀꯃꯥꯏꯅ ꯇꯧꯔꯤꯒꯦ ꯉꯁꯤ ꯌꯥꯍꯧꯕꯗꯒꯤ
ꯑꯣ ꯑꯩ ꯑꯩꯁꯨ ꯉꯔꯥꯡꯗꯨꯣꯀꯣ ꯉꯟꯇꯥ ꯇꯣꯡꯈꯨꯔꯦꯕ ꯇꯨꯝꯃꯝꯗꯥꯏꯗ ꯃꯩ ꯃꯨꯠꯈ꯭ꯔꯕꯀꯣ ꯑꯗꯒꯤꯗꯤ ꯑꯩꯗꯤ ꯃꯩ ꯃꯠꯄꯁꯨ ꯑꯗꯨꯝ ꯂꯩꯩꯀꯞ ꯊꯣꯛꯑꯦ ꯑꯍꯤꯡꯗꯣ ꯃꯤꯀꯞ ꯄꯥꯡꯊꯣꯛ ꯊꯣꯛꯑꯦꯕꯀꯣ ꯑꯗꯒꯤ ꯑꯌꯨꯛ ꯉꯟꯇꯥꯁꯨ ꯄꯨꯡ ꯑꯍꯨꯝ ꯁ꯭ꯋꯥꯏꯗꯒꯤ
ꯍ ꯀꯥꯏꯏꯗꯒꯤ ꯈꯣꯡ ꯑꯩ ꯐꯔꯤꯨ ꯁꯨꯞꯄꯝꯗ꯭ꯔꯦꯕ ꯑꯩꯗꯣ ꯅꯍꯥꯟꯈꯩꯗꯤ ꯑꯗꯨꯝ ꯐꯩꯖꯨꯞ ꯁꯨꯞꯄ ꯇꯝꯕꯅꯦꯕ
ꯂꯣꯏ ꯁꯨꯐꯝꯗꯒꯤ ꯄꯨꯛꯀꯤ ꯅꯨꯡꯉꯥꯏꯇꯕꯩ ꯀꯩꯕꯩ ꯇꯧꯗꯅ ꯑꯩꯁꯨ ꯈꯣꯡ ꯍꯥꯝꯅꯤꯡꯉꯒꯨꯝ ꯇꯧꯕꯗꯤ ꯀꯨꯝꯊꯔꯦ ꯑꯗꯗꯒꯤ ꯀꯨꯝꯊꯔꯛꯄꯗꯒꯤ ꯑꯃꯨꯛ ꯇꯨꯝꯕꯗꯣ ꯌꯥꯗꯦꯅ ꯈꯣꯡ ꯍꯥꯥꯝꯕꯗꯒꯤ ꯑꯃꯨꯛ ꯍꯥꯏꯗꯗꯤ ꯑꯃꯨꯛ ꯄꯨꯡ ꯃꯔꯤ ꯃꯈꯥ ꯃꯈꯀꯥꯏ ꯁ꯭ꯋꯥꯏꯗ ꯑꯃꯨꯛꯀ ꯍꯥꯞꯅꯤꯡꯉꯦ ꯑꯗꯨꯃꯥꯏꯅ ꯇꯧꯔ ꯀꯣꯝꯊꯔꯒ ꯍꯥꯝꯃꯨꯔꯦ ꯑꯗꯩ ꯇꯨꯝꯁꯤꯟꯕꯗꯣ ꯑꯗꯨꯝ ꯇꯨꯝꯁꯤꯠ ꯐꯥꯗꯒꯨꯝ ꯀꯩꯒꯨꯝ ꯄꯨꯡ ꯑꯍꯨꯝ ꯁ꯭ꯋꯥꯏꯗꯒꯤꯀꯣ ꯑꯗꯩ ꯑꯩꯗꯤ ꯃꯩ ꯃꯨꯠꯄꯁꯨ ꯌꯥꯗꯦ ꯇꯨꯝꯕꯗ ꯃꯩ ꯍꯦꯛ ꯃꯨꯈ꯭ꯔꯕ ꯃꯤꯀꯞ ꯊꯣꯛꯂꯛꯅꯤ
ꯃꯤ ꯀꯞ ꯊꯣꯛꯂꯛ ꯑꯅꯤ
ꯃꯤꯁ ꯃꯩ ꯃꯨꯄꯠ ꯇꯨꯝꯕ ꯅꯨꯡꯉꯥꯏ ꯍꯥꯏꯕꯗꯣ ꯑꯩꯉꯣꯟꯗꯗꯤ ꯌꯥꯗꯦꯕꯀꯣ ꯃꯩ ꯍꯦꯛ ꯃꯨꯠꯈ꯭ꯔꯕ ꯑꯗꯨꯝ ꯃꯁꯥ ꯃꯊꯪ ꯃꯤꯀꯞ ꯊꯣꯛꯂꯛꯑꯅꯤ ꯑꯗꯨꯗꯨꯅ ꯂꯥꯇꯦꯟ ꯊꯥꯃꯅꯤ ꯈꯪꯗꯦ ꯀꯩꯅꯣꯝ ꯊꯥꯃꯅꯤ ꯈꯪꯗꯦ ꯈꯤꯇꯪ ꯉꯥꯜꯍꯟ ꯭ꯔꯗꯤ ꯀꯣ ꯃꯥꯏ ꯉꯥꯟꯗ꯭ꯔꯗꯤ ꯇꯨꯝꯕ ꯅꯨꯡꯉꯥꯏꯇꯕ ꯑꯗꯨꯝ ꯇꯨꯝꯕꯗ ꯏꯁꯥꯗ ꯀꯤꯕꯒꯨꯝ ꯀꯩꯒꯨꯝꯕ ꯇꯧꯔꯒ
ꯀꯩꯒꯨꯝꯕ ꯇꯧꯔꯒ ꯃꯪꯁꯤꯁꯨ ꯀꯣ ꯃꯈꯜ ꯃꯈꯜ ꯃꯪꯗꯣꯏꯒꯤꯕ ꯅꯨꯡꯉꯥꯏꯇꯕꯗꯣ ꯑꯩꯅ ꯑꯃꯪ ꯑꯃꯪ
ꯁꯤ ꯂꯣꯏꯔꯦ ꯖꯒꯠꯀꯤ ꯃꯪ ꯂꯣꯏ ꯃꯪꯉꯦ ꯑꯗꯨꯗꯨꯒ ꯑꯗꯨꯝ ꯍꯧꯒꯠꯄꯗ ꯋꯥꯥꯔꯦ ꯍꯣꯏ ꯑꯩ ꯋꯀꯤꯡ ꯆꯠꯁꯤꯔꯥ ꯇꯧꯔꯝꯕꯅꯦ ꯑꯗꯣ ꯋꯥꯋꯀꯤꯡ ꯆꯠꯄꯗꯣ ꯏꯃꯥꯟꯅꯕꯗꯣ ꯍꯧꯔꯦ ꯑꯗꯨꯒ ꯑꯗꯨꯝ ꯈꯔ ꯆꯠꯂꯨꯔꯦ ꯌꯥꯝ ꯁꯥꯡꯅ ꯆꯠꯂꯨꯗ꯭ꯔꯦ
ꯍꯣ ꯑꯗꯨꯗ ꯑꯗꯨꯃꯥꯏꯅ ꯅꯨꯡꯉꯥꯏꯇꯦ ꯍꯥꯏꯔꯒ ꯁꯦꯟꯊꯥꯎꯃꯩꯒꯨꯝꯕ ꯇꯧꯒꯦ ꯇꯧꯕ ꯕꯨꯗꯣꯟꯗꯤ ꯂꯩꯔꯔꯣꯏ ꯔꯣꯏ ꯍꯧꯖꯤꯛꯇꯤ ꯑꯗꯨꯅ ꯃꯁꯦꯟ ꯊꯧꯃꯩꯒꯨꯝꯕ ꯑꯃ ꯊꯥꯟꯕ꯭ꯔꯥ ꯅꯠꯇ꯭ꯔꯒ ꯁꯨꯃꯥꯏꯅ ꯇꯧꯔꯁꯨ ꯌꯥꯕꯅꯦ ꯑꯃ ꯑꯃꯅꯦ ꯃꯩ ꯑꯗꯨꯝ ꯂꯥꯛꯏꯀꯥꯟꯗ ꯃꯊꯟꯇ ꯆꯥꯔꯖ ꯇꯧꯖꯕ ꯑꯗꯨꯒ ꯃꯩ ꯃꯨꯠꯈ꯭ꯔꯀꯥꯟꯗ ꯑꯗꯨꯝ ꯉꯥꯜꯍꯟꯕ ꯌꯥꯕ ꯑꯃ ꯂꯩꯕꯅꯦ ꯑꯗꯨꯒꯤꯗꯣ ꯑꯃ ꯍꯥ ꯍꯥꯞꯀꯦ ꯍꯥꯞꯆꯤꯜꯂꯣ ꯍꯥꯏꯗꯤ ꯅ ꯑꯗꯨꯥꯏꯅ ꯃꯩ ꯃꯝꯕ ꯈꯣꯠꯄ ꯅꯨꯡꯉꯥꯏꯇ꯭ꯔꯒ ꯈꯣꯏꯏꯒꯤꯕꯨ ꯀꯩ ꯀꯥꯏꯗꯦꯕ ꯍꯥꯏꯗꯤ ꯑꯗꯨꯝ ꯌꯥꯏꯑꯕꯀꯣ ꯇꯝꯕꯗꯣ ꯃꯃꯝ ꯇꯧꯕꯗꯅ ꯑꯗꯨꯕꯨ ꯍꯦꯟꯅ ꯅꯨꯡꯉꯥꯏꯑꯕ
ꯑꯗꯣ ꯍꯥꯏꯔꯒ ꯍꯧꯖꯤꯛꯀꯥꯟꯁꯦ ꯅꯨꯡꯗꯥꯡꯁꯦ ꯑꯗꯨꯝ ꯃꯩ ꯃꯨꯠꯂꯦꯀ ꯑꯩꯈꯣꯏꯔꯣꯝꯗꯤ ꯑꯗꯨꯝ ꯃꯨꯠꯂꯦ ꯅꯣꯏꯔꯣꯝꯗꯗꯤ ꯃꯨꯠꯄ ꯃꯨꯠꯇꯕ ꯗ꯭ꯔꯦ ꯉꯔꯥꯡꯁꯨ ꯃꯨꯠꯂꯦ ꯅꯍꯥꯟꯁꯨ ꯃꯨꯠꯂꯦ ꯑꯗꯒꯤ ꯅꯍꯥꯟ ꯑꯃꯁꯨ ꯃꯨꯠꯂꯦ ꯑꯗꯨꯒ ꯍꯥꯏꯗꯤ ꯨꯎꯠꯄꯒ ꯐꯠ ꯂꯥꯛꯄꯗꯣ ꯑꯣꯏꯗꯕꯗꯣ ꯑꯗꯨꯝ ꯄꯨꯡꯈꯥꯏꯃꯨꯛ ꯄꯨꯡꯃꯨꯛꯀꯤ ꯆꯥꯡꯁꯦ ꯑꯗꯨꯝ ꯂꯩꯒꯤꯕ ꯃꯥꯜꯂꯦ ꯃꯩꯁꯨ ꯂꯥꯛꯇꯅ ꯑꯗꯣ ꯑꯗꯨꯃꯥꯏꯅ ꯈꯔ ꯇꯧꯏꯦ ꯑꯗꯣ ꯅꯣꯏꯔꯣꯝꯗꯗꯤ ꯃꯩ ꯆꯥꯡ ꯅꯥꯏꯕ꯭ꯔꯣ ꯀꯃꯥꯏꯅ ꯇꯧꯒꯦ ꯍꯧꯖꯤꯛꯀꯥꯟꯁꯤꯕꯣ
ꯆꯞ ꯃꯥꯟꯅꯩꯗ ꯍꯥꯏꯗꯤ ꯈꯪꯗꯦ ꯍꯟꯗꯛ ꯄꯣꯟ ꯀꯩꯀꯩ ꯌꯦꯡꯕꯗꯨꯗ ꯃꯣꯏꯒꯤ ꯂꯣꯠꯇꯨ ꯄꯨꯕ ꯉꯝꯗꯕ꯭ꯔꯔꯥ ꯈꯪꯗ꯭ꯔꯥ ꯈꯪꯗ꯭ꯔ ꯑꯗꯨꯝ ꯀꯨꯏꯅ ꯁꯦꯝꯕꯁꯨ ꯃꯥꯟꯕꯗꯒꯤ ꯇꯧꯔꯒ ꯍꯥꯟꯅꯗꯤ ꯃꯩ ꯃꯄꯥꯥꯏꯁꯦ ꯃꯤꯅꯤꯠ ꯃꯉꯥ ꯇꯔꯥꯇꯪ ꯃꯨꯠꯂꯝꯕꯅꯦꯕ
ꯍꯧꯖꯤꯛꯇꯤ ꯀꯨꯏ
ꯍꯧꯖꯤꯛꯇꯤ ꯀꯨꯏꯟ ꯀꯨꯏꯅ ꯃꯨꯠꯂꯒ ꯑꯗꯨꯃꯥꯏꯅ ꯇꯧꯋꯤ ꯍꯥꯏꯕꯗꯤꯀꯣ
ꯑꯗꯨꯝ ꯄꯨꯡꯈꯥꯏ ꯑꯃ ꯍꯦꯟꯕ ꯄꯨꯡ ꯑꯃ ꯃꯈꯥꯏ ꯅꯍꯥꯟꯁꯨ ꯌꯡꯉꯨꯅꯤ ꯆꯥꯛ ꯆꯥꯏ ꯀꯥ ꯃꯨꯠꯈ꯭ꯔꯦ ꯑꯗꯨꯒ ꯑꯩ ꯇꯨꯝꯗꯒ꯭ꯔꯦ ꯑꯗꯨꯒꯗꯣ ꯃꯥꯏ ꯂꯥꯛꯄꯗꯣ ꯈꯪꯗ꯭ꯔꯦꯕ ꯑꯗꯨꯝ ꯑꯩ ꯇꯨꯝꯗꯕ ꯍꯥꯏꯁꯦ
ꯇꯨꯝꯗꯕ ꯍꯥꯏꯁꯦ ꯆꯥ ꯑꯊꯣꯛꯑꯄ ꯃꯇꯨꯡꯗ ꯄꯨꯡ ꯑꯍꯛ ꯇꯨꯝ ꯂꯩ
ꯑꯐꯣ ꯂꯥꯛꯎꯗ꯭ꯔꯤꯕ ꯑꯩ ꯉꯔꯥꯡꯁꯨ ꯀꯌꯥꯝ ꯀꯨꯏꯅ ꯃꯣꯠꯂꯤꯅꯣ ꯀꯌꯥꯝ ꯀꯨꯏꯅ ꯂꯥꯛꯂꯤꯅꯣ ꯈꯪꯗ꯭ꯔ ꯍꯣꯏ ꯃꯤꯀꯞ ꯊꯣꯛꯂꯛꯄꯒ ꯑꯗꯨꯝ
ꯊꯣꯛꯂꯛꯄꯒꯗꯕꯗꯤ ꯑꯗꯨꯝ
ꯎ
ꯉꯥꯜ ꯂꯩꯔꯝꯃꯦꯕꯀꯣ ꯍꯣ ꯑꯗꯨꯗꯨꯅꯦ ꯑꯗꯣ ꯍꯥꯏꯔꯒ ꯑꯩꯁꯨ ꯉꯁꯤꯗꯤꯀꯣ ꯑ ꯈꯪꯗꯦ ꯁꯨꯝ ꯉꯔꯥꯡ ꯀꯩꯅꯣꯒꯨꯝꯕ ꯉꯥꯅꯨꯒꯨꯝꯕ ꯆꯥꯥꯁꯜꯂꯨꯕꯩꯔꯥ ꯀꯩꯅꯣꯁꯨ ꯈꯪꯗ꯭ꯔꯦ ꯍꯥꯏꯕꯗꯤ ꯄꯨꯛꯁꯦ ꯑꯗꯨꯒ ꯇꯨꯝꯕꯗꯁꯨ ꯑꯩꯁꯨ ꯉꯔꯥꯡꯗꯣ
ꯍꯥꯏꯕꯀꯣ ꯑꯩꯅ ꯇꯨꯝꯕ ꯆꯪ ꯆꯪꯉꯒ ꯀꯩꯅꯣ ꯇꯧꯕ ꯍꯥꯏ ꯀꯥꯟꯁꯤꯗ ꯑꯗꯨ ꯃꯩ ꯃꯨꯠꯈꯤꯕꯒꯤ ꯁꯥꯁꯨ ꯁꯥꯒꯠꯄꯒꯤ ꯏꯁꯥꯗꯣ ꯐꯨꯔꯤꯠ ꯀꯩꯀꯥ ꯂꯣꯏ ꯂꯧꯊꯣꯛꯑꯁꯨ ꯇꯨꯝꯃꯨꯕ ꯍꯥꯏꯇꯥꯔꯦ ꯑꯗꯨꯗ ꯎꯝ ꯑꯗꯨꯝ ꯑꯗꯨꯃꯥꯏꯅ ꯑꯗꯨꯝ ꯇꯨꯝꯃꯝꯃꯅꯤ ꯈꯪꯉꯦꯕ ꯑꯗꯨꯅ ꯆꯥꯕꯗꯨꯁꯨ ꯇꯨꯝ ꯐꯥꯠꯇꯕꯩ ꯇꯥꯏꯞꯇ ꯇꯧꯔꯝꯗꯧ ꯃꯥꯜꯂꯦ ꯑꯗꯩ ꯉꯔꯥꯡ ꯂꯨꯍꯣꯡꯕ ꯂꯩꯕꯒꯤ ꯈꯦꯁꯤ ꯀꯩꯀꯥꯃꯨꯛ ꯆꯥꯁꯤꯟꯕ ꯍꯥꯏꯗꯤ ꯊꯥꯎꯒꯤ ꯊꯥꯎ ꯉꯛꯇ ꯁꯨꯝ ꯆꯥꯁꯤ ꯑꯗ ꯂꯩꯈ꯭ꯔꯦ ꯍꯥꯏꯗꯤ ꯆꯥꯛ ꯑꯣꯏꯅ ꯆꯝꯅ ꯆꯥꯈꯤꯕꯗꯨ ꯑꯣꯏꯈꯤꯗ꯭ꯔꯦꯕ ꯑꯗꯨꯒꯤꯁꯨ ꯑꯣꯏꯔꯝꯗꯧꯗꯤ ꯃꯥꯜꯂꯦ ꯑꯗꯣ ꯑꯗꯨꯝ ꯅꯣꯡꯉꯥꯜꯂꯛꯄꯁꯦ ꯀꯩ ꯍꯥꯏꯅꯤ ꯎ ꯈꯣꯡ ꯍꯥꯅꯤꯡꯕꯗ ꯒꯤ ꯍꯧꯗꯣꯛꯂꯛꯄꯗꯧꯅ ꯇꯧꯈ꯭ꯔꯦꯕ ꯉꯁꯤꯗꯣ ꯑꯗꯨꯝ ꯄꯨꯛꯇꯣ ꯅꯥꯔꯤ ꯅꯥꯔꯤ ꯇꯥꯏꯞ ꯇꯧꯔꯒꯀꯣ ꯐꯩꯖꯨꯞꯁꯨ ꯁꯨꯐꯝ ꯗꯦ ꯑꯗꯨꯝ ꯐꯖꯅ ꯑꯗꯨ ꯑꯗꯨꯃꯥꯏꯅ ꯇꯧꯗꯅ ꯑꯩꯁꯨ ꯉꯁꯤꯗꯤ ꯑꯗꯨꯃꯥꯏꯅ ꯈꯣꯡ ꯍꯥꯝꯗꯣꯛꯑꯦ ꯑꯗꯨ ꯌꯥꯝꯕꯨ ꯃꯥꯟꯅꯔꯤꯅꯦ ꯈꯣꯡ ꯍꯥꯝꯕꯗ ꯂꯣꯏꯅ ꯍꯧꯗꯣꯛꯄꯩ ꯇꯥꯏꯞꯇ ꯇꯧꯔꯦ ꯉꯁꯤ ꯅꯨꯃꯤꯠꯁꯤꯃ ꯑꯗꯨ ꯑꯗꯨꯃꯥꯏꯅ ꯇꯧꯔꯒ ꯍꯧꯒꯠꯄꯗꯒꯤ ꯑꯗꯨꯝ ꯊꯨꯝꯖꯤꯟꯕꯁꯨ ꯑꯃꯨꯛ ꯐꯔꯛ ꯇꯥꯕꯗꯒꯤꯩ ꯉꯥꯏꯍꯥꯛ ꯂꯩꯔꯝꯕꯅꯦꯕ ꯑꯩꯗꯣ ꯑꯗꯨꯗ ꯑꯗꯨꯝ ꯏꯥꯟꯅꯕ ꯋꯥꯛꯀꯤꯡ ꯆꯠꯁꯦꯟꯅ ꯐꯣꯟ ꯇꯧꯅꯔꯑꯦ ꯑꯗꯨꯝ ꯆꯥꯢꯌꯦ ꯑꯗꯨꯝ ꯆꯠꯂꯦ
ꯍꯣꯏ ꯑꯗꯨꯅꯦ ꯄꯨꯡꯗꯣ ꯉꯟ ꯍꯥꯏꯗꯤ ꯄꯨꯡ ꯃꯉꯥ ꯁ꯭ꯋꯥꯏꯗ ꯍꯧꯔꯛꯄꯗ ꯇꯨꯝꯕꯗꯨ ꯈꯤꯇꯪ ꯇꯨꯝꯁꯨꯠ ꯐꯥꯗꯧ ꯕ ꯄꯨꯡ ꯑꯍꯨꯝ ꯑꯍꯨꯝ ꯈꯤꯇꯪ ꯍꯦꯜꯂꯦ ꯑꯍꯨꯝ ꯇꯔꯥꯃꯥꯊꯣꯏ ꯇꯔꯥꯅꯤꯊꯣꯏꯃꯥꯏꯅ ꯆꯠꯂꯝꯃꯅꯤ ꯑꯗꯨꯀꯥꯟꯗ ꯍꯧꯒꯠꯂꯛꯄ ꯑꯣꯏꯕꯒꯤ ꯇꯨꯝꯁꯤꯠ ꯐꯥꯗꯕꯗꯣ ꯑꯗꯨꯝ ꯑꯗꯨ ꯇꯨꯝꯁꯤꯟꯕ ꯌꯥꯒꯗꯕꯗꯣ ꯍꯧꯒꯠꯂꯨꯕꯗꯒꯤ ꯑꯣ ꯑ ꯍꯧꯒꯣꯜꯂꯝꯃ ꯃꯤ ꯀꯞꯊꯣꯛꯑꯝꯕ ꯑꯣꯏꯔ ꯑꯃꯨꯛ ꯇꯨꯝꯁꯤꯟꯕꯗꯤ ꯐꯗꯕ ꯑꯗꯒꯤ ꯈꯣꯡ ꯍꯥꯝꯕꯒꯤ ꯑꯃꯨꯛ ꯀꯨꯝꯗꯕ
ꯗꯕ ꯈꯣꯠꯇꯕꯗꯣ ꯃꯇꯝ ꯈꯔ ꯃꯥꯡꯅꯈ꯭ꯔꯦꯅꯀꯣ ꯑꯗ ꯑꯗꯨꯝ ꯃꯤꯠꯇꯨ ꯁꯤꯡꯉ ꯂꯩꯈ꯭ꯔꯕ ꯑꯗꯨ ꯍꯥꯏꯔꯒꯅꯦ ꯑꯩꯗꯤ ꯑꯗꯨꯃꯥꯏꯅ ꯄꯨꯡ ꯑꯍꯨꯝ ꯍꯧꯒꯠꯂꯒ ꯂꯩꯌꯣ ꯑꯗꯨꯗꯤ ꯉꯝꯃꯣꯏꯗ ꯈꯪꯗꯦ ꯇꯨꯝꯕꯁꯦ ꯈꯤꯇꯪ ꯇꯨꯝꯁꯤꯠ ꯐꯥꯗ ꯑꯗꯨꯗ ꯏꯁꯥꯁꯦ ꯑꯗꯨꯝ ꯅꯨꯃꯤꯠꯁꯨꯃ ꯑꯗꯨꯝ ꯀꯩ ꯍꯥꯏꯅꯤ ꯃꯨꯏꯔꯒ ꯊꯕꯛ ꯑꯃ ꯇꯧꯔꯁꯨ ꯇꯧꯅꯤꯡꯗꯕꯒꯨꯝ ꯀꯩꯒꯨꯝ ꯇꯧꯔꯒ ꯂꯩꯕꯗꯨ ꯇꯧꯋꯦꯕ ꯑꯗꯨꯝ ꯈꯪꯗꯦ ꯇꯨꯝꯕꯁꯦ ꯈꯤꯇꯪ ꯑ ꯍꯣꯏ ꯊꯦꯡꯅ ꯇꯨꯝꯕꯒꯤꯗꯤ ꯉꯝꯃꯤꯀꯣ ꯇꯧꯔꯒ ꯍꯧꯒꯠꯄꯁꯦ ꯌꯥꯝ ꯉꯨꯟꯅ ꯍꯧꯒꯠꯈ꯭ꯔꯒꯗꯤ ꯑꯗꯨꯝ ꯏꯆꯥꯁꯦ ꯑꯗꯨꯝ ꯀꯇꯟ ꯂꯥꯏ ꯆꯨꯔ ꯂꯩꯕꯗꯣ ꯑꯗꯨꯃꯥꯏꯅ ꯍꯦꯛꯇ ꯇꯧꯋꯦ ꯑꯩꯒꯤ ꯑꯣꯏꯅꯗꯤ ꯑꯗꯨ ꯅꯪꯕꯨꯗꯤ ꯈꯤꯇꯪ ꯉꯝꯕ ꯃꯥꯜꯂꯦ ꯑꯗꯨꯝ ꯍꯥꯏꯕꯗꯤ ꯍꯥꯟꯅꯗꯩꯁꯨ ꯑꯗꯨꯝ ꯉꯟꯅ ꯍꯧꯒꯠꯄꯅꯤꯅ ꯑꯩꯈꯣꯏꯗꯤ ꯁꯨꯝ ꯉꯟꯅ ꯍꯧꯒꯠꯄꯁꯦ ꯀꯌꯥ ꯇꯧꯔꯛꯇꯝꯅꯤꯅꯀꯣ ꯊꯦꯡꯅ ꯇꯨꯝꯕ ꯉꯝꯃꯒꯁꯨ ꯉꯟꯅ ꯍꯧꯒꯠꯈ꯭ꯔꯒꯗꯤ ꯑꯗꯨꯝ ꯏꯁꯥꯁꯦ ꯈꯪꯗꯦ ꯑꯗꯨꯝ ꯇꯟꯗꯕꯤꯗꯣ ꯇꯧꯋꯦꯕꯀꯣ
ꯑꯗꯣ ꯉꯁꯤ ꯀꯔꯤ ꯌꯦꯟꯁꯥꯡ ꯊꯣꯡꯒꯦ ꯈꯣꯠꯒꯦ ꯈꯜꯂꯤꯅꯣ
ꯑꯁ ꯑꯩꯁꯦ ꯉꯔꯥꯡꯁꯨ ꯁꯧꯒ꯭ꯔꯤ ꯆꯥꯕꯅꯦ ꯍꯧꯖꯤꯛꯀꯥꯟꯗꯤꯀꯣ ꯑ ꯑꯁꯤꯟꯕꯒꯨꯝꯕ ꯅꯍꯥꯟ ꯀꯩꯁꯨꯝ ꯊꯥꯎ ꯆꯥꯔꯨꯕꯒꯤ ꯁꯧꯒ꯭ꯔꯤ ꯒꯨꯝꯕ ꯊꯣꯡꯉ ꯆꯥꯕꯅ ꯐꯗꯧ ꯃꯥꯜꯂꯦ ꯈꯜꯂꯦ ꯑꯗꯣ ꯁꯧꯒꯤꯒꯨꯝꯕ ꯊꯣꯡꯉꯒꯦ ꯑꯗꯒꯤ ꯑꯩꯈꯣꯏ ꯁꯤꯗꯒꯤ ꯑ ꯁꯤꯡꯖꯨ ꯃꯆꯜ ꯂꯩꯌꯦꯕꯀꯣ ꯀꯣꯝꯄ꯭ꯔꯦꯛ ꯍꯧꯋꯤ ꯍꯋꯥꯏ ꯑꯁꯥꯡꯕꯤ ꯄꯥꯜꯂꯤ ꯑꯗꯒꯤ ꯇꯨꯅꯤꯡ ꯀꯣ ꯌꯦꯝꯗꯦꯝ ꯇꯧꯔꯒ ꯑꯗꯒꯤ ꯃꯪꯒꯟ ꯗꯨꯀꯥꯟꯗꯒꯤ ꯈꯔ ꯑꯀꯟꯕꯗꯣ ꯃꯣꯏ ꯉꯧꯊꯣꯛꯑ ꯌꯣꯟꯕꯗꯣ ꯑꯗꯨ ꯈꯔ ꯂꯩꯔꯨꯅꯤ ꯑꯗꯨꯗꯨ ꯁꯨꯒꯥꯏꯔꯒ ꯑꯗꯨꯝ ꯃꯐꯣꯟꯒꯤ ꯍꯥꯏꯗꯤ ꯈꯔ ꯀꯪꯅ ꯑꯗꯨꯃꯥꯏꯅ ꯇꯧꯔꯒ ꯁꯤꯡꯖꯨ ꯑꯃ ꯁꯨꯖꯤꯜꯂꯛꯒꯦ ꯁꯧꯒ꯭ꯔꯤꯒ ꯁꯤꯡꯖꯨꯒ ꯑꯃ ꯇꯧꯔꯒꯦ ꯆꯝꯐꯨꯠ ꯈꯣꯡꯗ꯭ꯔꯨꯝꯒꯨꯝꯕ ꯑꯃ ꯂꯩ ꯑꯗꯣ ꯈꯣꯡꯗ꯭ꯔꯨꯝ ꯇꯧꯔꯒꯦ ꯑꯗꯩ ꯄꯥꯄꯣꯔ ꯊꯣꯡ ꯈꯔꯒ ꯑꯗꯨꯝ ꯍꯧꯖꯤꯜꯂꯒ
ꯍꯧꯖꯤꯜꯂꯒ ꯑꯗꯨꯝ ꯆꯥꯔꯒꯦ ꯑꯁ ꯃꯊꯦꯜꯁꯦ ꯈꯔ ꯈꯔ ꯍꯥꯏꯕꯩ ꯋꯥꯅꯤ ꯃꯊꯦꯜꯁꯦ ꯃꯔꯤ ꯃꯉꯥꯐꯥꯎ ꯁꯨꯈ꯭ꯔꯦ ꯄꯥꯄꯣꯔ ꯀꯩꯀꯥꯗ ꯊꯥꯖꯤꯜꯂꯗꯤ ꯍꯣꯏ ꯑꯗꯨꯕꯨꯗꯤ ꯁꯨꯝ ꯍꯥꯏꯕꯗꯤ ꯌꯦꯟꯁꯥꯡꯒꯤ ꯇꯥꯏꯞꯇ ꯃꯊꯦꯜ ꯌꯥꯝꯅ ꯆꯥꯕꯗꯨꯅꯕꯨꯗꯤ ꯐꯩꯗ ꯆꯥꯛ ꯌꯥꯝ ꯆꯥꯁꯤ ꯆꯟꯗꯕꯤꯗꯀꯣ ꯑꯗꯨ ꯍꯌꯦꯡꯗꯤ ꯁꯨꯇꯤ ꯁꯨꯇꯤ ꯍꯥꯏꯕꯗꯤ ꯍꯌꯦꯡꯗꯤ ꯑꯩꯕꯨꯗꯤ ꯑꯣꯏꯗ꯭ꯔꯒꯁꯨ ꯑꯇꯣꯞꯄ ꯃꯈꯩꯗꯤ ꯍꯌꯦꯡ ꯅꯣꯡꯃꯥꯏꯖꯤꯡꯅꯤꯅ ꯑꯗꯨꯝ ꯍꯥꯡꯅꯔꯝꯕꯁ ꯁꯨ ꯌꯥꯏ ꯍꯌꯦꯡꯗꯨꯗꯤ ꯅꯣꯡꯃ ꯋꯥꯛꯀꯤꯡ ꯆꯠꯄ ꯑꯣꯏꯅ ꯄꯨꯟꯁꯤꯔꯣ ꯍꯌꯦꯡ ꯑꯌꯨꯛꯇꯨꯕ ꯌꯥꯒꯗ꯭ꯔꯣ ꯍꯪꯅꯔꯛꯀꯦꯔꯣ ꯀꯃꯥꯏ ꯇꯧꯁꯤꯒꯦ
ꯑꯣ ꯑꯦꯁ ꯍꯪꯈꯤꯕꯅꯦ ꯃꯥ ꯄꯥꯎꯈꯨꯝ ꯄꯤꯔꯛꯇ꯭ꯔꯤ ꯑꯩ ꯑꯝꯇ ꯊꯝꯈꯤꯒꯦꯀꯣ